ꯍꯜꯂꯣ꯫
ꯑꯩꯒꯤꯁꯤ__
ꯅꯪꯒꯤ ꯁꯦ ꯀꯩꯗꯧꯑꯦꯕ꯫
ꯇꯔꯥꯗꯤ ꯁꯨꯔꯦ ꯌꯥꯗ꯭ꯔꯦꯍꯦ꯫
ꯎꯝ ꯌꯥꯔꯛꯀꯅꯤ ꯌꯥꯔꯒꯅꯤ꯫
ꯍꯥꯥ꯫
ꯀꯩꯝ ꯈꯟꯂꯨꯅꯨ ꯌꯥꯔꯛꯀꯅꯤ꯫
ꯀꯔꯤ꯫
ꯌꯥꯔꯛꯀꯅꯦꯕ ꯀꯩꯝ ꯈꯟꯂꯨꯅꯣꯕ꯫
ꯀꯔꯝ ꯀꯥꯟꯗ꯫
ꯑꯁ ꯀꯩꯝ ꯈꯟꯂꯨꯅꯨ ꯌꯥꯅꯤ꯫
ꯀꯔꯝ ꯀꯥꯗꯨ꯫
ꯍꯣꯔꯦꯟ ꯌꯥꯔꯒꯅꯤ ꯍꯣꯔꯦꯟ ꯌꯥꯔꯒꯅꯤ꯫
ꯀꯩꯗꯧꯔꯤꯒꯦ ꯆꯥꯛ ꯆꯥꯗ꯭ꯔꯤꯕꯣ ꯚꯥꯏ꯫
ꯆꯥꯛ ꯆꯔꯒ ꯍꯧꯖꯤꯛꯇ ꯆꯥꯛꯊꯣꯛꯔꯛꯇ ꯉꯔꯤꯌꯦ
ꯅꯪꯁꯪ ꯑꯣꯏꯔꯤꯗꯦ
ꯅꯪ ꯆꯥꯔꯕꯣ
ꯉꯁꯥꯢꯗꯒꯤ
ꯀꯔꯤ ꯃꯊꯦꯜ ꯆꯥꯔꯁꯦ
ꯁꯍꯕ ꯈꯠ ꯅ ꯍꯣꯏꯗꯤ ꯁꯥ
ꯀꯅꯣ ꯆꯝꯐꯨꯠꯒꯨꯝꯕꯔꯣ
ꯑꯥꯍꯥꯕ ꯇꯠꯇꯗꯤ ꯆꯥꯗꯦ ꯅꯪ ꯈꯪꯕ ꯅꯠꯇ꯭ꯔꯣ ꯑꯩꯁꯦ
ꯅꯣꯡꯃ ꯅꯣꯡ ꯅꯣꯡ ꯐꯥꯗꯣꯛ ꯑꯩꯁꯨ ꯑꯍꯥꯎꯕ ꯆꯥꯒꯦ ꯄꯩꯁꯥ ꯊꯥꯔꯛꯎꯗꯅ
ꯃꯤꯀꯤ ꯅꯏ ꯍꯥꯥꯕꯁꯁ
ꯎꯝ ꯑꯩꯒꯤ ꯈꯣꯟꯖꯦꯜꯁꯦ ꯑꯗꯨꯝ ꯍꯧꯥꯎꯅ ꯇꯥꯕ꯭ꯔꯣ
ꯌꯥꯝ ꯍꯧꯅ ꯇꯥꯗꯤꯅꯦ ꯌꯥꯝ ꯂꯨꯝꯃꯤꯅꯤ
ꯌꯥꯝ ꯄꯤꯛꯅ ꯇꯥꯕ꯭ꯔꯕ
ꯌꯥꯝ ꯄꯤꯛꯅ ꯇꯥꯔꯒ ꯌꯨꯝꯕ ꯌꯨꯝꯁꯨ ꯇꯨꯝꯕ
ꯎꯝ ꯇꯥꯔꯛꯀꯅꯤ ꯇꯥꯔꯛꯀꯅꯤ ꯀꯩꯝ ꯈꯜꯂꯨꯅꯗ ꯑꯗꯨꯗꯤ ꯃꯍꯧꯁꯥꯅꯤꯅ ꯑꯩꯒꯤ ꯈꯣꯟꯁꯦ ꯈꯔ ꯄꯤꯛꯇꯞ ꯇꯧꯕꯅꯦꯕ
ꯑꯩꯒꯤ ꯈꯨꯟꯖꯦꯜꯗꯤ
ꯑꯗꯨꯝ ꯇꯥꯏꯌꯦꯗ ꯅꯪꯗꯤ ꯂꯥꯎꯕꯒꯨꯝꯕ ꯑꯗꯨꯝ ꯇꯧ
ꯃꯍꯧꯁꯥ ꯑꯩ ꯋꯥ ꯉꯥꯡꯕꯗꯀꯣ
ꯑꯩꯒꯤ ꯀꯩꯅꯣꯗ ꯌꯥꯗꯕꯅꯦ ꯍꯥ
ꯁꯋꯥꯏꯗꯤ ꯐꯨꯟ ꯇꯧꯗ꯭ꯔꯣ
ꯇꯧꯋꯦ ꯉꯁꯥꯏ ꯇꯧꯋꯦ
ꯍꯧꯖꯤꯛꯇꯤ
ꯍꯧꯖꯤꯛꯇꯤ ꯇꯧꯗꯦꯗꯥ ꯍꯧꯖꯤꯛꯇ ꯆꯥꯛ ꯆꯥꯊꯣꯛꯂꯛꯇꯥ ꯉꯥꯏꯔꯤꯑꯦ
ꯌꯦꯟ ꯊꯣꯡꯗꯨꯅ ꯂꯩ ꯍꯥꯏꯌꯦ
ꯑꯩ ꯆꯥꯕ ꯆꯠꯁꯤꯔꯥ
ꯌꯦꯟ ꯆꯥꯅꯤꯡꯉꯥꯏ ꯑꯣꯏꯔꯝꯂꯣꯏꯗ
ꯑꯩ ꯑꯩꯉꯣꯟꯗꯗꯤ ꯀꯧꯔꯛꯇꯦ ꯍꯥꯏꯁꯨ ꯍꯥꯏꯔꯛꯇꯦ
ꯌꯦꯟꯖꯥꯅꯤꯉ ꯑꯣꯏꯔꯝꯃꯣꯏ
ꯑꯩ ꯌꯦꯟꯗꯤ ꯌꯥꯝ ꯄꯥꯛ ꯆꯥ ꯆꯥꯅꯤꯡꯗꯦꯗ
ꯕꯣ ꯌꯦꯡꯒꯗꯣ ꯏꯌꯥꯝꯕ
ꯑꯁ ꯊꯥꯖꯗꯦꯗ ꯊꯦꯡꯉꯗꯤ ꯌꯦꯡꯕ
ꯅꯠꯇꯦ ꯑꯥ ꯑꯥ ꯍꯌꯦꯡꯒꯤꯁꯦ ꯑꯌꯨꯛꯇ ꯑꯣꯏꯅ ꯌꯦꯡꯉꯣꯗ ꯑꯌꯨꯛꯇꯅ ꯅꯨꯡꯉꯥꯏꯒꯅꯤ
ꯍꯌꯦꯡ ꯑꯌꯨꯛ ꯑꯩꯒꯤ ꯃꯤꯠꯁ ꯃꯦꯁꯤꯒꯤ ꯌꯦꯡꯒꯦ
ꯃꯤꯁꯤꯒꯥ ꯔꯣꯅꯥꯜꯗꯣꯒꯥ ꯁꯟꯅꯥꯔꯛ ꯑꯗ ꯍꯥꯟꯅ ꯔꯣꯅꯦꯜꯗꯣ ꯁꯥꯟꯅꯔꯅꯤ ꯍꯣꯔꯣꯅꯦꯜꯗꯣ ꯌꯦꯡꯉꯁꯦ ꯑꯗꯨꯒ ꯉꯍꯥꯛ ꯂꯩꯔꯒ ꯔꯣ ꯃꯦꯁꯤꯒ ꯑꯃꯨꯛ ꯌꯦꯡꯕ ꯅꯠꯇ꯭ꯔꯥ
ꯀꯣꯂꯝꯣꯕꯤꯌꯥꯒꯤ ꯃꯦꯠꯆ ꯅꯪ ꯎꯕ ꯐꯪꯉꯕ꯭ꯔꯣ
ꯐꯪꯉꯦꯗ ꯌꯦꯡꯈ꯭ꯔꯦ ꯀꯣꯂꯝꯕꯤꯌꯥꯗꯤ ꯑꯗꯨꯝ ꯈꯔ ꯍꯩꯕꯅꯤ ꯑꯩꯗꯤ ꯑꯅꯤꯃꯛ ꯑꯩꯗꯤ ꯑꯥ ꯑꯩꯗꯤ ꯑꯅꯤꯃꯛ ꯁꯞꯄꯣꯔꯠ ꯇꯧꯗꯣꯏꯅꯦ
ꯀꯣꯂꯣꯕꯤꯌꯥꯒꯤ ꯃꯦꯠꯆ ꯌꯦꯡꯈ꯭ꯔꯕꯅ
ꯌꯦꯡꯈ꯭ꯔꯦ ꯍꯥꯏꯕ ꯑꯗꯨꯝ ꯐꯖꯕꯅꯦ ꯖꯦꯝꯁ ꯔꯤꯗ꯭ꯔꯤꯒꯨꯠ ꯔꯤꯗ꯭ꯔꯤꯒꯦꯁꯍꯣꯏ ꯂꯩꯕꯅꯤꯅꯦ ꯁꯟꯆꯦꯁ ꯍꯣꯏ
ꯒꯦꯝ ꯐꯖꯕ꯭ꯔꯥ
ꯑꯗꯨꯝ ꯐꯖꯕꯅꯦ ꯀꯣꯂꯝꯕꯤꯌꯥꯗꯤ
ꯀꯅꯥꯅ ꯀꯅꯥꯅ ꯌꯦꯟꯒꯗꯧꯕ ꯃꯥꯟꯕ꯭ꯔꯣ
ꯑꯩꯁꯦ ꯗꯥꯎ ꯌꯦꯡꯕ ꯍꯥꯏꯕꯗꯨꯅꯤꯅꯦ ꯑꯅꯤꯃꯛ ꯐꯖꯕꯅꯤꯅꯀꯣ ꯄꯣꯔꯇꯨꯒꯥꯜꯁꯨ ꯃꯔꯛ ꯃꯔꯛꯇ ꯑꯗꯨꯝ ꯈꯪꯗꯦ ꯑꯗ ꯍꯥꯏꯕ ꯉꯝꯗꯦꯗꯣ ꯃꯕꯥꯅꯤꯁꯦ ꯀꯅꯥꯅꯣ ꯀꯥꯒꯗꯧ ꯎꯝ ꯀꯅꯥꯅ ꯄꯣꯛꯒꯅꯤ ꯍꯥꯏꯕ
ꯄꯣꯇꯨꯒꯜꯗꯤ ꯃꯔꯛꯇ ꯄꯤꯌꯥꯝ ꯐꯖꯥꯕꯀꯣ
ꯅꯪꯗꯤ ꯅꯨꯡꯁꯤꯌꯦ ꯄꯣꯔꯇꯨꯒꯥꯜꯁꯦ ꯔꯣꯅꯦꯜꯗꯣꯁꯦ ꯂꯥꯁ ꯀꯩꯅꯣ ꯑꯣꯏꯈ꯭ꯔꯅꯤꯅ ꯑꯗꯨ ꯖꯄꯥꯟꯕꯨꯁꯨ ꯀꯥꯍꯟꯅꯤꯡꯕ ꯍꯥꯏꯇꯥꯔꯦ
ꯖꯄꯥꯟꯒ ꯁꯥꯟꯅꯥꯔꯅꯤ ꯖꯄꯥꯟ ꯀꯥꯔꯥꯅꯤ
ꯑꯦꯁꯤꯌꯥꯒꯤꯁꯦ ꯂꯧꯍꯟꯅꯤꯡꯕ ꯍꯥꯏꯇꯥꯔꯦ ꯑꯩꯁꯦ ꯌꯥꯝ ꯃꯤꯒꯤꯗꯃꯛ ꯌꯥꯝ ꯈꯟꯕ ꯍꯥꯏꯇꯥꯔꯦ ꯑꯁ
ꯅꯪꯅ ꯆꯥꯛ ꯊꯣꯡꯕ꯭ꯔꯅꯦ
ꯑꯩ ꯆꯥꯛ ꯊꯣꯡꯗꯦꯗ ꯑꯌꯨꯛꯇ ꯀꯣ ꯆꯥꯛ ꯈꯔ ꯇꯤ ꯌꯥꯝꯅ ꯊꯣꯡꯉꯦꯕ ꯑꯗꯨ ꯍꯋꯥꯏꯁꯨ ꯐꯖꯅ ꯌꯥꯝꯅ ꯈꯔ ꯌꯥꯝꯅ ꯀꯥꯝꯈ꯭ꯔꯕ ꯍꯥꯏꯇꯥꯔꯦ ꯑꯗꯨ ꯑꯣꯏꯅ ꯆꯥꯏ ꯑꯩꯁꯦ ꯏꯊꯟꯇ ꯂꯩꯕꯅꯤꯅꯀꯣ ꯆꯥꯛ ꯌꯦꯟꯁꯥꯡꯁꯤ ꯌꯥꯝ ꯏꯊꯟꯇ ꯂꯩꯔꯗꯤ ꯆꯥꯕ ꯅꯨꯡꯉꯥꯏꯇꯦ
ꯅꯣꯏ ꯄꯨꯟꯅ ꯆꯥꯛ ꯆꯥꯏ ꯍꯥꯏꯕ ꯅꯠꯇ꯭ꯔꯣ
ꯀꯩꯗꯧꯉꯩꯅꯣ ꯍꯥꯏꯁꯤꯕꯣ
ꯅꯣꯏꯣꯏ ꯅꯆꯟ ꯁꯤꯡꯒ
ꯑꯩꯈꯣꯏ ꯏꯆꯟꯁꯤꯡ ꯌꯨꯝ ꯆꯠꯈ꯭ꯔꯦ ꯅꯪ ꯉꯔꯥꯡ ꯉꯁꯥꯏ ꯐꯣꯟ ꯇꯧꯋꯦ ꯍꯥꯏꯇꯥꯏ
ꯑꯗꯨ ꯍꯥꯏꯔꯛꯇ꯭ꯔꯣ
ꯑꯣ ꯑꯗꯨ ꯅꯨꯄꯤꯁꯨ ꯍꯥꯟꯅ ꯑꯗꯨꯝ ꯂꯩꯃꯤꯟꯅꯕ꯭ꯔꯥ
ꯎꯝ ꯑꯩꯈꯣꯏ ꯂꯩꯃꯤꯟꯅꯕꯅꯦ ꯅꯍꯥꯟ ꯌꯨꯝ ꯆꯠꯈꯤꯕꯅꯦ
ꯀꯩꯒꯤ ꯌꯨꯝ ꯆꯠꯄ
ꯑꯗꯨꯝ ꯌꯨꯝꯗ ꯊꯕꯛ ꯃꯆꯥ ꯑꯃ ꯂꯩꯌꯦ ꯍꯥꯏ ꯃꯥꯒꯤ ꯁꯤꯂꯦꯟꯗꯔꯒꯤ ꯀꯩꯅꯣ ꯁꯦꯝꯅ ꯁꯦꯂꯦꯟꯗꯔꯒꯤ ꯁꯦꯝꯅꯕ ꯂꯩꯕ
ꯁꯂꯤꯟꯗꯔ ꯍꯥꯏꯕꯗꯤ ꯀꯔꯤꯅꯣ
ꯃꯣꯏ ꯅꯍꯥꯟ ꯁꯂꯤꯟꯗꯔ ꯑꯅꯧꯕ ꯁꯦꯝꯕ ꯀꯥꯡꯕꯨꯗꯣ ꯃꯥꯒꯤꯁꯦ ꯁꯤꯂꯤꯟꯗꯔ ꯔꯤꯐꯤꯜ ꯂꯧꯗꯕꯅꯤꯅ ꯃꯥꯒꯤ ꯁꯞꯕꯁꯤꯗꯤꯗꯣ ꯆꯪꯗꯕ ꯁꯕꯁꯤꯗꯤ ꯆꯪꯅꯕ ꯃꯥ ꯁꯦꯝꯕ ꯆꯠꯈꯤꯕ
ꯑꫭ ꯕꯤ ꯑꯦ ꯕꯤ ꯑꯦ ꯂꯣꯏꯔꯕ꯭ꯔꯣ ꯕꯤ ꯑꯦ ꯂꯣꯏꯗ꯭ꯔꯤꯕꯣ
ꯂꯣꯏꯔꯦ ꯑꯣꯔꯦꯟꯇꯦꯜꯗꯒꯤ ꯂꯣꯏꯈ꯭ꯔꯕꯅꯦ
ꯑꯣ ꯑꯦꯃꯤꯜ ꯀꯥ ꯇꯦꯔꯣ
ꯀꯥꯗꯦꯗ ꯁ꯭ꯀꯨꯜ ꯀꯥꯗ꯭ꯔꯕꯅꯦ ꯅꯍꯥꯟ ꯆꯦꯟꯅꯥꯏꯗ ꯆꯪꯉꯛꯄ ꯆꯪꯕꯗꯣ ꯏꯆꯟꯟꯅꯨꯄꯤ ꯑꯃ ꯆꯪꯕꯗꯣ ꯃꯥꯅꯦ
ꯅꯍꯥꯟ ꯆꯦꯟꯅꯥꯏꯗ ꯆꯪꯕ꯭ꯔꯣ
ꯍꯣꯏ ꯆꯪꯉꯦ
ꯑꯗꯨꯗꯤ ꯀꯔꯤꯒꯤ ꯑꯃꯨꯛ ꯊꯣꯛꯄ
ꯑꯩꯅ ꯑꯃꯨꯛ ꯊꯣꯛꯈ꯭ꯔꯣꯅ ꯍꯥꯏꯕ
ꯅꯪꯅ
ꯎꯝ
ꯀꯩꯗꯧꯕꯤꯒꯤ ꯊꯣꯛꯍꯜꯂꯤꯅ
ꯑꯩ ꯑꯩ ꯂꯩꯔꯣꯏꯗꯕꯅꯤꯅꯀꯣ ꯃꯣꯏꯁꯦ ꯃꯊꯟꯇ ꯂꯩꯍꯟ ꯂꯩꯕꯁꯦ ꯃꯤ ꯑꯇꯩꯒ ꯃꯥꯟꯅꯗꯦꯕ ꯌꯥꯝ ꯁꯤꯡ ꯁꯤꯡꯕ ꯑꯣꯏꯔꯦꯕ ꯖꯤꯛꯆꯥꯛ ꯃꯤ ꯑꯇꯩꯒ ꯇꯧꯕ
ꯍꯥ
ꯑꯗꯨꯒꯤ ꯂꯩꯍꯟꯅꯤꯡꯗꯕ
ꯀꯔꯤꯒꯤ ꯂꯩꯍꯟꯅꯤꯡꯗꯕ ꯊꯥꯠ ꯄꯩꯁꯥ ꯇꯥꯜꯂꯒ ꯂꯩꯔꯗꯤ ꯀꯔꯤ ꯀꯥꯏꯕ ꯂꯩꯕ꯭ꯔꯣ
ꯅꯪꯒꯤ ꯋꯥ ꯈꯨꯉꯥꯡ ꯍꯧꯖꯤꯛ ꯅꯪ ꯌꯨ ꯊꯛꯄ꯭ꯔꯣ ꯉꯁꯤ ꯄꯦꯛ ꯑꯃ ꯑꯅꯤ ꯒꯨꯝꯕ ꯄꯥꯏꯕ꯭ꯔꯣ
ꯀꯗꯥꯏꯗꯒꯤ ꯌꯨ ꯊꯛꯄ ꯃꯤ ꯅꯠꯇꯦ ꯑꯩꯁꯨ ꯅꯪ
ꯅꯠꯇꯦ ꯎꯝ ꯃꯄꯥꯜꯂꯣꯝꯗ ꯂꯩꯔ ꯊꯛꯄꯗꯣ ꯑꯗꯨ ꯇꯣꯛꯑꯣꯀꯣ ꯍꯛꯆꯥꯡ ꯁꯣꯛꯄꯅꯤ
ꯌꯨ ꯌꯨ ꯊꯛꯄ ꯑꯩ ꯈꯪꯗ꯭ꯔꯦ ꯌꯨ ꯃꯁꯛ ꯈꯪꯗ꯭ꯔꯦ ꯚꯥꯏ ꯌꯨ ꯍꯥꯏꯕꯁꯤ ꯀꯔꯝꯕꯅꯣ ꯑꯩ ꯈꯪꯗ꯭ꯔꯦꯅꯦ
ꯆꯥꯛꯈꯥꯎ ꯁꯣꯛꯄꯒꯤꯅꯦ ꯃꯥꯏꯗ ꯀꯩꯅꯣ ꯎꯔꯤꯡꯒꯦꯗ ꯀꯩꯅꯝ ꯊꯣꯛꯄꯗꯣ
ꯎꯝ
ꯃꯤꯁꯦ ꯂꯩꯅꯥ ꯃꯤꯁꯦ ꯂꯩꯅꯥ ꯂꯥꯛꯄꯁꯦ ꯄꯨꯛꯇꯥꯒꯤꯀꯣ ꯍꯥꯟꯅ ꯄꯨꯛꯁꯦ ꯗꯤꯖꯤꯁꯀꯤ ꯖꯒꯥ ꯃꯥꯗꯔꯁ ꯍꯥꯏꯕꯅꯤꯅꯦ
ꯃꯃꯥ ꯍꯥꯏꯕꯅꯦꯕ
ꯃꯃꯥ ꯍꯥꯏꯕꯗꯣ ꯄꯨꯛꯀꯤ ꯂꯥꯏꯅꯥꯁꯦ ꯃꯃꯥ ꯗꯤꯖꯤꯖꯀꯤ ꯃꯃꯥꯅꯦ ꯍꯥꯏꯔꯅꯤ ꯗꯥꯏꯕꯦꯇꯤꯁꯀꯨꯝꯕꯁꯦ
ꯃꯃꯥꯒꯤ ꯂꯥꯏꯅꯥꯅꯤꯅ
ꯄꯨꯛꯇꯥ ꯄꯨꯛꯇꯥꯒꯤ ꯊꯣꯛꯄ ꯂꯥꯏꯅꯥꯁꯤꯡꯁꯦ ꯌꯦꯡꯕꯁꯨ ꯌꯥꯝ ꯂꯨꯋꯦ ꯍꯥꯏ ꯑꯩꯅ ꯍꯥꯏꯕꯅꯦ ꯅꯠ ꯅꯠꯇꯦꯗ ꯗꯣꯛꯇꯔꯅ ꯍꯥꯏꯕꯅꯤꯗ
ꯂꯨꯗ꯭ꯔꯥꯗꯤ
ꯑꯗꯨꯅ ꯑꯩꯈꯣꯏꯁꯦ ꯆꯥꯕ ꯃꯇꯝꯗ
ꯑꯁ ꯒ꯭ꯌꯥꯟ ꯇꯥꯅ ꯐꯖꯅ ꯆꯥꯒꯗꯧꯕꯅꯤ
ꯅꯪ ꯅꯪꯗꯤ ꯌꯨ ꯊꯥꯛꯇ꯭ꯔꯣ ꯊꯥꯏꯅ
ꯌꯨ ꯊꯛꯇ꯭ꯔꯦꯗ ꯑꯩ ꯌꯨ ꯊꯛꯇꯕ ꯀꯨꯏꯔꯦꯗ ꯑꯉꯥꯡ ꯑꯣꯏꯔꯤꯉꯩꯗ ꯌꯥꯝ ꯈꯔ ꯊꯛꯑꯝꯃꯦ ꯑꯁ
ꯌꯨ ꯁꯨꯄꯥꯏ ꯄꯥꯏꯗ꯭ꯔꯦ
ꯑꯩ ꯄꯥꯏꯗ꯭ꯔꯦ ꯑꯩ ꯄꯥꯏꯖꯗꯦ ꯄꯥꯏꯖꯗ꯭ꯔꯦ ꯕꯨꯡꯉꯣ
ꯌꯥꯝ ꯐꯥꯏꯅꯦ
ꯀꯥꯟꯅꯗꯕ ꯄꯣꯠꯇꯤ ꯏꯁꯥꯗ ꯀꯥꯟꯅꯗꯕ ꯄꯣꯠꯇꯤ ꯑꯩ ꯌꯥꯝ ꯆꯥꯟ ꯆꯥ ꯆꯥꯕ ꯊꯛꯄꯗꯤ ꯇꯧꯗꯕꯅꯤꯅ ꯏꯁꯥꯗ ꯀꯥꯟꯅꯕ ꯄꯣꯠꯁꯨ ꯆꯥ ꯐꯪꯗ꯭ꯔ ꯀꯥꯟꯁꯤꯗ ꯏꯆꯥꯒꯤ ꯀꯥꯟꯅꯗꯕ ꯄꯣꯠ ꯆꯥꯔꯗꯤ ꯀꯥꯏꯗꯒꯤ ꯑꯁ ꯎꯝ
ꯖꯥꯠ ꯖꯥꯠꯅꯤ ꯅꯪꯁꯨ ꯖꯥꯠ ꯖꯥꯠꯅꯤꯀꯣ ꯀꯅꯥꯗꯕꯅꯤ ꯌꯨꯖꯨ ꯊꯛ ꯇ꯭ꯔꯦ ꯅꯨꯄꯤ ꯊꯤꯒ꯭ꯔꯣ ꯀꯩꯗꯧ ꯒꯅꯤ
ꯑꯩ ꯉꯁꯥꯏ ꯍꯥꯏꯗꯨꯅꯤꯅꯦ ꯅꯨꯄꯤ ꯊꯤꯅꯤꯡꯉꯥꯏ ꯏꯄꯥꯏ ꯑꯩꯈꯣꯏ ꯃꯃꯥ ꯕꯕꯥꯍꯣꯏ ꯌꯥꯝ ꯀꯜꯂꯤ ꯅꯨꯄꯤ ꯊꯤꯈꯤꯅꯨ ꯑꯩꯈꯣꯏ ꯂꯩꯔꯤꯌꯦ ꯍꯥꯏꯔꯤꯅꯦ
ꯑꯁ ꯑꯗꯨꯒꯨꯝꯕ ꯋꯥꯍꯩ ꯅꯕꯥ ꯃꯄꯥꯅ ꯑꯗꯨꯝ ꯉꯥꯡꯕꯁꯤ ꯌꯥꯝ
ꯑꯩꯅ ꯍꯥꯏꯈ꯭ꯔꯥꯕꯅꯦ ꯑꯩ ꯅꯨꯄꯤ ꯊꯤꯔꯛꯑꯅꯤ ꯍꯥꯏꯕ ꯑꯩꯈꯣꯏ ꯀꯟꯅ ꯑꯩꯈꯣꯏ ꯀꯟꯅ ꯇꯧꯔꯤꯌꯦ ꯑꯩꯈꯣꯏ ꯋꯥꯗ꯭ꯔꯤ ꯍꯥꯏꯕꯀꯣ ꯈꯪꯗꯦꯗ ꯄꯨꯟꯁꯤꯁꯦ
ꯅꯪꯒꯤ ꯄꯤꯗꯣ ꯂꯥꯁꯇ ꯆꯦꯟꯒꯤꯅꯤꯀꯣ ꯆꯦꯛꯁꯤꯟꯂꯨ
ꯆꯦꯜꯂꯗꯤ ꯅꯪ ꯂꯩꯔꯦꯗꯅ
ꯑꯠꯇꯣꯞꯄꯥ ꯃꯤꯗ ꯆꯦꯟꯂꯗꯤ
ꯆꯦꯟꯕ ꯌꯥꯔꯣꯏ
ꯍꯥꯥ
ꯃꯤꯅ ꯂꯣꯏꯅ ꯀꯩꯅꯣ ꯍꯦꯟꯗꯧ ꯇꯧꯒꯗꯧꯕꯅꯤ
ꯍꯌꯦꯡ ꯑꯣꯏ ꯆꯦꯟ ꯅꯪ ꯑꯇꯣꯞꯄ ꯆꯦꯟꯂꯗꯤ ꯅꯪ
ꯆꯥꯕꯤ
ꯍꯥꯎꯁꯨ ꯀꯥꯟꯅꯗꯦ ꯅꯪ ꯑꯗꯨꯝ ꯂꯩꯒꯅꯤꯀꯣ
ꯆꯦꯟꯂꯣꯏꯌꯦ ꯀꯩꯁꯨ ꯆꯦꯟꯂꯣꯏꯌꯦ
ꯑꯁ ꯑꯗꯨꯒꯨꯝꯕ ꯍꯥꯏꯕꯒꯤꯅꯤꯅꯦ ꯌꯥꯝ ꯆꯦꯟꯒꯗꯧꯔꯤꯁꯦ
ꯆꯦꯟꯕ ꯌꯥꯗꯦꯅꯦ
ꯑꯗꯨꯒꯨꯝꯕ ꯍꯥꯏꯕꯒꯤꯅꯤꯅꯦ ꯆꯦꯟꯒꯗꯣꯏ
ꯉꯟꯇꯥ ꯇꯨꯝꯃꯤꯍꯦ ꯅꯪꯗꯤ ꯉꯟꯃꯟ ꯗ꯭ꯔꯣ ꯉꯟꯃꯟꯗ꯭ꯔꯣ
ꯍꯌꯦꯡ ꯆꯔꯁ ꯀꯥꯗꯣꯏꯔꯣ
ꯆꯥꯁ ꯏꯝꯐꯥꯜꯗ ꯂꯥꯛꯄꯗꯒꯤ ꯏꯆꯥꯥꯖ ꯀꯥꯕ ꯀꯨꯏ ꯀꯥꯗꯕ ꯀꯨꯏꯔꯦ